ꯍꯜꯂꯣ ꯇꯥꯔꯕꯣ
ꯇꯧꯔꯤꯒꯦ ꯇꯥꯔꯦ
ꯑꯣ ꯑꯁ ꯅ ꯍꯨꯃꯥꯡꯁꯧꯃꯝ ꯗꯅ ꯍꯛꯆꯤꯛ ꯂꯥꯡꯉꯦ ꯏꯕꯦꯝꯃꯥ
ꯎꯝ ꯑꯩꯁꯦ ꯏꯆꯦꯗꯅꯦ ꯐꯣꯟ ꯉꯥꯛꯇ ꯇꯧꯒꯦ ꯏꯆꯦ ꯍꯣꯏꯔꯣꯝꯗ ꯆꯠꯊꯣꯛꯂꯒꯦ ꯇꯧꯕꯁꯦ ꯁꯪꯗ꯭ꯔꯕ ꯑꯗꯨꯅꯅꯦ ꯑꯩꯁꯦ
ꯅꯪꯕꯨ ꯂꯨꯍꯣꯡꯗꯧꯔꯦꯅꯁꯨ ꯇꯥꯏ ꯑꯗꯣ ꯂꯨꯍꯣꯡꯗ꯭ꯔꯤꯉꯩꯗꯗꯤ ꯑꯩꯈꯣꯏꯅ ꯑꯩꯈꯣꯏꯗꯝꯗꯁꯨ ꯑꯝꯇꯗꯤ ꯂꯥꯛꯎꯗꯅ
ꯑꯗꯨꯅꯦ ꯑꯗꯨꯅꯦ ꯑꯗꯨꯅ ꯑꯩꯅ ꯂꯥꯛꯀꯦꯗꯤ ꯑꯗꯨꯝ ꯈꯟꯕ ꯑꯗꯨꯒꯅꯦ ꯑꯁ ꯈꯪꯗꯦꯗ ꯇꯧꯁꯦ ꯏꯆꯦ ꯊꯕꯣꯁꯦ ꯍꯗ ꯀꯣꯊꯥꯕꯣꯡ ꯈꯪꯗꯦ ꯁꯪꯗꯦ ꯑꯃꯒꯤ ꯑꯃꯨꯛ ꯑꯃꯒꯤ ꯑꯃꯨꯛ ꯑꯗꯨꯗ ꯑꯩ ꯏꯆꯦꯒꯅꯦ ꯎꯝ ꯏꯆꯦꯒ ꯋꯥꯔꯤ ꯈꯔ ꯁꯥꯟꯅꯅꯤꯡꯕ ꯑꯗꯨꯒ ꯏꯆꯦꯒꯤ ꯃꯔꯨꯞ ꯇꯣ
ꯎꯝ
ꯑꯩꯒꯤꯁꯨ ꯑꯩꯒꯤꯗꯨꯅ ꯑꯃꯨꯛ ꯈꯔ ꯇꯞꯇꯣꯔꯦ ꯐꯪꯕꯁꯦ ꯑꯗꯨꯅ ꯏꯆꯦꯒꯤꯗꯨꯅ ꯈꯔ ꯍꯥꯟꯕ ꯕꯅꯤꯅꯥ ꯑꯣꯟꯅꯅꯕꯗꯣ ꯌꯥꯒꯗ ꯅꯠꯇ꯭ꯔ ꯑꯩꯁꯦ ꯄꯩꯁꯥꯁꯦ ꯈꯔ ꯆꯪꯗꯣꯔꯦ ꯈꯨꯌꯧꯅꯗꯣꯔꯦ ꯑꯗꯨꯒꯤ ꯑꯩꯁꯦ ꯏꯆꯦ ꯀꯅꯦ ꯋꯥꯔꯤ ꯇꯥꯏꯗꯣꯡꯉ ꯇꯏꯆꯦ ꯄꯩꯁꯥꯁꯦ ꯀꯣꯝꯕ꯭ꯔꯥ ꯀꯃꯥꯏꯅ ꯇꯧꯒꯦꯅꯅꯦ ꯍꯪꯅꯤꯡꯕ
ꯅꯪ ꯁꯤꯖꯤꯟꯅꯒꯦ ꯁꯤꯖꯤꯟꯅꯔꯣ ꯄꯩꯁꯥꯗꯣ ꯃꯔꯨꯞꯇꯣ ꯅꯪ ꯂꯧꯔꯣ ꯑꯩꯈꯣꯏꯗꯤ ꯍꯥꯏꯗꯤ ꯁꯨꯝ ꯌꯥꯎꯁꯜꯂꯤꯕ ꯑꯗꯨꯅꯤ ꯅꯠꯇ꯭ꯔꯥ ꯑꯇꯨ ꯑꯀꯥꯏ ꯍꯥꯏꯕ ꯑꯃ ꯂꯩꯇꯦꯕ ꯑꯩꯈꯣꯏꯒꯤꯗꯤ ꯅꯪꯒꯤ ꯑꯃꯨꯛ ꯍꯣꯡꯗ꯭ꯔꯣꯕꯅꯤꯅ
ꯃꯥꯅꯦ ꯎꯝ ꯀꯥꯡꯍꯟ ꯇꯨꯕꯩꯅꯦ ꯑꯗꯨ ꯑꯣꯏꯃꯦ ꯑꯁ ꯄꯩꯁꯥꯁꯦ
ꯅꯠꯇꯦ ꯅꯪ ꯊꯝꯕꯥꯜ ꯂꯩꯈꯣꯛ ꯀꯩꯀꯥꯗꯤ ꯁꯣꯝꯗ ꯂꯧꯦ ꯀꯗꯅ ꯑꯩꯈꯣꯏꯔꯣꯝꯗꯩ ꯁꯣꯝꯗꯒꯤꯩ ꯈꯔ ꯇꯥꯕꯅꯤꯅꯍꯦ ꯁꯥꯐꯝꯅꯤꯅ
ꯑꯣ ꯍꯣꯏ ꯌꯦꯡꯒꯦ ꯌꯦꯡꯒꯦ ꯏꯆꯦ ꯃꯐꯝ ꯀꯩꯅꯣ ꯇꯧꯕ ꯂꯩꯔꯗꯤ ꯐꯤꯔꯣꯟꯕꯨꯗꯤ ꯑꯩ ꯂꯣꯏ ꯂꯩꯔꯤꯕ ꯀꯌꯥ ꯑꯗꯣ ꯃꯣꯏ ꯁꯨꯝ ꯅꯨꯄꯥ ꯃꯌꯨꯝꯅ ꯈꯔ ꯑꯗꯨꯝ ꯇꯧꯅꯤꯁꯨ ꯑꯃꯨꯛꯁꯨ ꯍꯥꯏ ꯑꯗꯩ ꯈꯪꯗꯦꯗ ꯏꯆꯦ ꯄꯣꯛ
ꯐꯤꯔꯣꯟꯒꯤ ꯄꯩꯁꯥꯗꯨ ꯅꯪ ꯂꯧꯔꯣ ꯅꯪꯅ ꯂꯧꯔꯒ ꯇꯧꯔꯣ ꯍꯥꯏꯗꯤ ꯂꯨꯄꯥ ꯂꯥꯛ ꯑꯃ ꯑꯗꯨꯝ ꯑꯥ ꯍꯦ ꯐꯤꯔꯣ ꯐꯤꯔꯣꯒꯤꯗꯤ ꯐꯤꯔꯣꯒꯤꯗꯤ ꯐꯤꯔꯣꯜꯒꯤꯗꯤ ꯂꯨꯄꯥ ꯂꯥꯛ ꯑꯃ ꯑꯗꯨꯝ ꯂꯧꯅꯕꯅꯤ
ꯑꯥ ꯑꯗ ꯃꯣꯏ ꯃꯔꯥꯏ ꯇꯧꯖꯔꯛꯛꯇꯅꯤ ꯎꯝ ꯃꯤꯅ ꯄꯩꯁꯥ ꯂꯧꯏ ꯍꯥꯏꯅꯅꯤ
ꯑꯦ ꯁꯤ ꯄꯩꯁꯥ ꯂꯧꯗꯦ ꯃꯣꯏꯅ ꯍꯩꯖꯤꯡꯄꯣꯠ ꯃꯣꯏꯅ ꯍꯩꯖꯤꯡ ꯈꯔꯒꯦ ꯀꯗ ꯍꯥꯞꯄꯛ ꯀꯥꯗꯕꯗꯣ
ꯑꯥ
ꯑꯗꯣ ꯑꯗꯨꯗꯣ ꯅꯪ ꯂꯩꯖꯒꯦ ꯍꯥꯏꯕꯩ ꯋꯥꯅꯦ
ꯎꯝ
ꯑꯗꯨꯅ ꯂꯧꯊꯣꯛꯑꯣ ꯑꯗꯨꯅ ꯂꯧꯊꯣꯛꯑꯣ ꯊꯣꯛꯎ ꯂꯥꯛꯑ ꯑꯃ ꯄꯤꯅꯕꯅꯤ ꯍꯧꯖꯤꯛ ꯃꯇꯝꯗ ꯑꯍꯣꯡ ꯑꯆꯥꯎ ꯌꯦꯡꯉꯣ ꯑꯗꯨꯒ ꯂꯩꯅꯕ ꯇꯧ꯫
ꯏꯊꯟꯗꯅꯦ ꯑꯩ ꯀꯣꯛꯄ ꯉꯥꯎꯕ ꯖꯥꯠꯅꯤ꯫
ꯑꯩ ꯍꯥꯏꯁꯦ ꯇꯧ ꯑꯗꯨꯅ ꯈꯣꯏ ꯀꯥꯟꯅꯥꯅꯤꯅꯪ꯫ ꯍꯥꯏꯗꯤ ꯐꯤ ꯐꯤ ꯐꯅꯦꯛꯁꯤꯁꯨ ꯅꯪꯅ ꯑꯍꯣꯡ ꯑꯆꯥꯎ ꯌꯦꯡꯉꯒ ꯑꯗꯨꯝ ꯂꯧꯖꯥ ꯌꯥꯔꯦꯗꯅ꯫
ꯍꯣꯏ ꯑꯗꯨꯕꯨꯗꯤ ꯏꯁꯥꯅ ꯂꯩꯖꯔꯗꯤ ꯑꯄꯥꯝꯕꯗꯣ ꯃꯨꯟꯅ ꯈꯟ ꯌꯥꯔꯦꯗꯅ ꯃꯣꯏꯗ
ꯍꯥꯏꯗꯤ ꯈꯔꯁꯨ ꯇꯥꯕ ꯈꯔꯁꯨ ꯑꯗꯨꯝ ꯏꯟꯅꯕ ꯌꯥꯕ ꯈꯜꯂꯒ ꯄꯩꯁꯥꯗꯨꯁꯨ ꯈꯔ ꯁꯦꯕꯤꯡ ꯑꯣꯏꯅꯕ ꯂꯤꯁꯤꯡ ꯀꯨꯟꯊ꯭ꯔꯥ ꯀꯨꯟꯇ ꯅꯪ ꯁꯦꯚꯤꯡ ꯑꯣꯏꯕꯗ ꯐꯅꯌꯥꯝ ꯃꯦꯟꯈꯠꯅꯅꯤ ꯏꯕꯦꯝꯃ꯫
ꯎꯝ ꯎꯝ꯫
ꯑꯗꯨ ꯈꯜꯂꯨ꯫
ꯈꯪꯗꯦ ꯇꯧꯔꯤꯁꯦ꯫
ꯑꯗꯨꯅ ꯂꯨꯄꯥ ꯂꯥꯛ ꯑꯃ ꯂꯧꯊꯣꯛ ꯑꯣ ꯍꯥꯏꯁꯦ ꯂꯨꯄꯥ ꯂꯥꯛ ꯑꯃ ꯄꯤꯅꯔꯕꯅꯦꯕ꯫
ꯎꯝ꯫
ꯂꯨꯄꯥ ꯂꯥꯛ ꯑꯃ ꯂꯧꯔꯣ ꯑꯗꯨꯒ ꯐꯤꯒꯦ ꯑꯗꯩ ꯊꯝꯕꯥꯜ ꯂꯩꯈꯣꯛ ꯂꯩꯗꯤ ꯌꯥꯔꯣꯏ꯫
ꯍꯣꯏ꯫ ꯑꯗꯨꯅ ꯑꯗꯨꯝ ꯑꯁꯦꯡꯕ ꯐꯖꯕꯁꯨ ꯇꯧꯅꯤꯡꯉꯦ ꯑꯗꯨ ꯐꯤꯒꯨꯝꯕꯁꯨ ꯁꯥ ꯁꯥꯟꯅꯕ꯭ꯔꯣ ꯏꯆꯦꯍꯣꯏ ꯔꯣꯝꯗ꯫
ꯑꯗꯨꯒ ꯑꯗꯨꯝ ꯁꯤꯡꯍꯜꯂꯒ ꯀꯣ꯫ ꯐꯤꯒꯦꯗꯨꯁꯨ ꯁꯤꯡꯍꯜꯂ ꯁꯥꯍꯜꯂ ꯂꯣꯏꯔꯦ꯫
ꯎꯝ ꯑꯗꯣ ꯑꯩꯅꯅꯦ ꯁ ꯊꯍꯟꯕꯗꯨꯗꯤ ꯑꯃꯨꯛꯀ ꯏꯆꯦ ꯃꯇꯝꯁꯦ ꯅꯪꯅꯗꯨꯕ ꯃꯥꯟꯗ꯭ꯔꯦꯕ꯫ ꯀꯨꯏꯗꯔꯦꯗꯅ꯫
ꯑꯥ꯫
ꯂꯣꯟꯕ ꯈꯣꯠ ꯍꯥꯏꯕ ꯑꯃꯨꯛ ꯂꯩꯕꯅꯤꯅ ꯑꯩꯁꯦ ꯎꯝ꯫ ꯑꯔꯣꯟꯕ ꯀꯩꯅꯣ
ꯑꯗꯣ ꯑꯩ ꯍꯪꯉꯁꯨ ꯍꯪꯕꯤꯒꯦ ꯍꯥꯏꯗꯤ ꯑꯁꯥꯕ ꯂꯩꯕ꯭ꯔꯥ ꯀꯃꯥꯏ ꯀꯃꯥꯏꯅ ꯇꯧꯒꯦꯗꯅꯣ ꯁꯥꯔꯤꯕ ꯃꯤꯈꯩꯗꯨꯗ
ꯈꯪꯗꯦꯗ ꯏꯆꯦ ꯏꯊꯟꯗꯅꯥꯒ ꯀꯣꯏꯆꯦꯟ ꯆꯦꯟꯕ ꯀꯣꯏ ꯂꯥꯡ ꯂꯥꯡꯕ ꯇꯧꯕꯁꯤꯗꯅꯦ ꯒ꯭ꯌꯥꯟ ꯑꯃ ꯇꯗꯦ
ꯃꯥꯅꯦ ꯃꯥꯅꯦ ꯑꯗꯨꯕꯨꯗꯤ
ꯑꯗꯒꯤ ꯇꯥꯖꯣꯞ ꯇꯥꯖꯣꯞꯁꯨ ꯃꯆꯨ ꯇꯥꯗꯅ ꯊꯕꯛꯁꯨ ꯇꯧꯅꯤꯡꯗꯦꯗꯣ ꯌꯥꯝ ꯄꯨꯗ꯭ꯔꯁꯨ ꯈꯖꯤꯛ ꯐꯔꯅꯤꯆꯔꯗꯨꯁꯨ ꯑꯩꯈꯣꯏ ꯏꯃꯥꯒꯤ ꯃꯅꯥꯎꯅꯨꯄꯤ ꯑꯃ ꯂꯩꯌꯦ ꯑꯗꯨꯏ ꯃꯆꯥꯅꯨꯄꯤꯗꯣ ꯃꯣꯏ ꯐꯔꯅꯤꯆꯔ ꯇꯧꯋꯦ ꯑꯗꯨ ꯃꯣꯏꯅ ꯑꯗꯨꯝ ꯈꯪꯅ ꯇꯧꯔꯛꯀꯦ ꯍꯥꯏ ꯑꯩꯅꯗꯤꯅꯦ ꯈꯪꯅ ꯆꯥꯟꯅꯕꯗ ꯇꯧꯕꯁꯦ ꯀꯌꯥ ꯄꯥꯝꯗꯦꯕ ꯐꯖꯅ ꯇꯧꯕꯤꯔꯛꯑꯗꯤ ꯐꯩ ꯇꯧꯔꯛ ꯈꯔꯗꯤ ꯋꯥꯁꯤ ꯉꯥꯡꯕ ꯈꯣꯠꯄꯁꯨ ꯉꯝꯗ ꯏꯉꯥ ꯏꯉꯥ ꯇꯧꯕꯗꯣ ꯑꯗꯨꯅ ꯑꯩꯁꯦ ꯈꯪꯗꯦ ꯇꯧꯔꯤꯁꯦ꯫
ꯃꯥꯅꯦ ꯑꯗꯨꯁꯨ ꯆꯨꯝꯃꯤꯅꯦ ꯐꯖꯔꯒ ꯐꯟ ꯈꯪꯅꯕꯒ ꯈꯪꯅꯕ ꯇꯧꯕꯁꯦ ꯉꯥꯡꯕꯁꯨ ꯆꯩꯕꯁꯨ ꯅꯨꯡꯉꯥꯏ
ꯅꯨꯡꯉꯥꯏꯇ ꯑꯇꯣꯞꯄꯁꯨ ꯅꯠꯅꯗ ꯑꯗ ꯃꯣꯏꯅ ꯑꯗꯨ ꯈꯪꯅ ꯐꯖꯅ ꯏꯆꯥꯒꯤꯅꯤ ꯏꯅꯥꯎꯒꯤꯅꯤ ꯈꯜꯂꯒ ꯁꯦꯝꯕꯤ ꯁꯥꯕꯤꯗꯅ ꯇꯧꯕꯤꯔꯛꯑꯗꯤ ꯐꯕ꯫
ꯐꯕꯥ ꯑꯥ꯫
ꯑꯩ ꯈꯪꯗꯦ ꯇꯧꯔꯤꯁꯦꯀꯣ
ꯄꯦ ꯄ ꯄꯦ ꯄ ꯂꯣꯜꯂꯨꯔꯁꯨ ꯑꯃꯨꯛ ꯋꯥꯔꯤꯔꯤ ꯃꯇꯥꯅꯤ ꯅꯨꯡꯉꯥꯏꯅꯔꯣꯏ ꯗꯅꯤꯗꯣ
ꯎꯝ ꯎꯝ ꯑꯗꯨ ꯈꯪꯗꯅꯅꯦ ꯑꯩꯁꯦ ꯑꯗꯨꯝ ꯇꯨꯃꯤꯟꯅ ꯂꯩꯔꯦ ꯑꯗꯨ ꯈꯔ ꯃꯆꯨ ꯇꯥꯅ ꯐꯖꯅꯗꯤ ꯇꯧꯔꯛꯑꯣ ꯑꯩ ꯌꯥꯝꯅ ꯄꯨꯕ ꯅꯠꯇ꯭ꯔꯁꯨ ꯑꯄꯨꯕ ꯈꯔꯁꯤꯅ ꯃꯤꯅꯍꯦꯛ ꯌꯦꯡꯕꯗ ꯐꯖꯩꯌꯦ ꯃꯥꯒꯤꯗꯨꯗꯤ ꯌꯥꯝꯗ꯭ꯔꯁꯨ ꯑ ꯀꯩꯅꯣ ꯇꯧꯏ ꯈꯣꯠꯂꯤ ꯍꯥꯏꯕꯗꯨ ꯊꯣꯛꯍꯟꯉꯦꯅ ꯑꯗꯨꯥꯏ ꯍꯥꯏ ꯈꯪꯗꯦꯗ ꯇꯧꯔꯤꯁꯦ ꯏꯆꯦ
ꯑꯗꯨ ꯑꯁ ꯍꯧꯖꯤꯛ ꯕꯦꯅꯥꯁꯇꯣꯒꯤ ꯃꯣꯝꯄꯥꯛ ꯀ ꯀꯩꯅꯣ ꯊꯥꯔꯤꯕꯅꯤꯅꯦ
ꯍꯣꯏ ꯃꯣꯏꯒꯤꯁꯨ ꯑꯣꯐꯔ ꯇꯥꯏꯌꯦꯗꯅ ꯑꯗꯨꯃꯥꯏꯅ ꯍꯥꯏꯌꯦ ꯑꯗꯣ ꯎ ꯐꯣꯟꯗ ꯇꯧꯔꯒ ꯕꯨꯛꯇꯨꯗꯤ ꯍꯥꯏꯐꯦꯠꯇꯤ ꯇꯧꯁꯤꯟꯈ꯭ꯔꯕꯅꯦ ꯑꯗꯨ ꯆꯠꯂꯒ ꯑꯄꯥꯝꯕꯗꯣ ꯈꯟ ꯦꯅꯁꯨ ꯈꯜꯂꯤ ꯑꯁ ꯊꯕꯛ ꯃꯌꯥꯝꯁꯦ ꯑꯃꯒꯤ ꯑꯃꯨꯛ ꯆꯠ ꯑꯃꯒꯤ ꯑꯃꯨꯛ ꯌꯥ꯭ꯂ ꯃ
ꯆꯠꯂꯒꯐꯕꯁ ꯁꯠꯁꯠ ꯈꯂ ꯂꯥꯛ ꯍꯧ
ꯎꯝ
ꯗꯤ ꯀꯨꯏꯗ꯭ꯔꯕꯅꯤꯅꯀꯣ ꯊꯕꯛꯅ ꯑꯝꯇ ꯌꯥꯎꯍꯧꯔꯣꯏ ꯃꯇꯝꯗ ꯂꯩꯔꯑꯣꯣꯏ
ꯎꯝ
ꯑꯗꯨꯒ ꯅꯨꯠ ꯇꯧ ꯃꯔꯤ ꯃꯌꯥꯝꯁꯦ
ꯑꯗꯨꯅꯦ ꯊꯧ ꯊꯣꯛꯄꯁꯦ ꯊꯕꯛꯁꯦ ꯃꯔꯥꯡ ꯀꯥꯏꯗꯣ ꯇꯧꯏꯦ
ꯃꯥꯅꯤ
ꯑꯃꯒꯤꯁꯨ ꯑꯃꯒꯤꯁꯨ ꯑꯗꯨꯅ ꯑꯁ ꯈꯪꯗꯦ ꯀꯦꯕ ꯅꯥꯟꯕ ꯏꯁꯥꯒꯤ ꯑꯣꯏꯕꯗꯤ ꯑꯃꯠꯇ ꯃꯇꯝꯁꯦ ꯂꯩꯇ꯭ꯔꯦ
ꯎꯝ ꯀꯥꯏꯗꯤꯉꯣꯗ ꯄꯥꯏꯕ ꯃꯤꯅ ꯀꯦꯕꯩ ꯋꯥꯅꯤ ꯅꯪꯁꯦ ꯂꯒꯥ ꯂꯩꯇ ꯅꯪꯁꯨ ꯐꯦꯁꯦꯜ
ꯍꯣꯏ ꯑꯗꯨꯃꯥꯏꯅ ꯍꯥꯏ ꯐꯦꯗꯤꯤ ꯈꯜꯂꯤꯅꯦ ꯑ ꯎꯝ ꯍꯅ ꯈꯔ ꯂꯥꯡꯁꯤꯟꯗꯅ ꯇꯧꯕꯁꯨ ꯇꯧꯍꯧꯗ꯭ꯔꯦ ꯑꯗꯣ ꯑꯩꯈꯣꯏꯗꯤ ꯑ ꯍꯥꯏꯗꯤ ꯍꯧꯖꯤꯛ ꯍꯧꯖꯤꯛ ꯊꯣꯛꯧ ꯊꯣꯛ ꯇꯧꯕꯁꯨ ꯅꯠꯇꯦ ꯇꯥꯁꯤ ꯁꯤꯕꯨꯅ ꯐꯠꯇꯕꯁꯤꯕꯨ ꯊꯋꯥ ꯁꯥꯗꯕꯤ ꯂꯩꯊꯣꯛꯎꯔꯦ ꯑꯗꯨ ꯊꯣꯛꯂꯛꯑꯀꯥꯟꯗꯗꯤ ꯀꯣꯛ ꯃꯩ ꯈꯪꯗꯉꯩ ꯆꯦꯜꯂꯦ ꯑꯗꯒꯤꯗꯤ ꯈꯔ ꯇꯞꯊꯅꯣ ꯍꯣꯡꯕꯗꯣ ꯑꯃꯨꯛ ꯌꯥꯔꯗꯤ ꯑꯃꯨꯛ ꯐꯗꯧꯕ
ꯑꯅꯤ
ꯔ ꯈꯔ ꯈꯔ ꯇꯛꯁꯤꯜꯂꯛꯄꯁꯤꯗ ꯅꯨꯄꯥ ꯃꯌꯨꯝꯅ
ꯅꯨꯄꯥ ꯅꯨꯄꯥ ꯃꯌꯨꯝꯁꯤꯗꯤ ꯌꯨꯝ ꯅꯧꯅ ꯊꯥꯏꯔꯥ ꯁꯦꯝꯗꯡ ꯁꯦꯝꯖꯜꯂꯤꯔ꯫
ꯃꯣꯏꯒꯤꯗꯤ ꯗꯤ ꯂꯣꯏꯃꯛ ꯁꯦꯝꯗꯅ ꯊꯥꯗꯅ ꯍꯥꯟꯅꯗꯒꯤ ꯂꯣꯏꯔꯦꯗ ꯃꯣꯏꯒꯤꯗꯤ ꯀꯩꯁꯨ ꯑ ꯑꯃꯇ ꯀꯩꯅꯣ ꯇꯧꯗꯦ ꯂꯨꯍꯣꯡꯕꯒꯤ ꯄꯣꯠꯆꯩ ꯂꯩꯊꯣꯛ ꯂꯩꯁꯤꯟꯕꯤ ꯑꯗꯨ ꯃꯉꯥꯏꯔꯦ ꯃꯣꯏꯒꯤꯗꯤ ꯀꯔꯤꯝ ꯂꯩꯇꯦ ꯑꯩꯈꯣꯏꯒꯤꯅꯤ ꯇꯧꯔꯤꯁꯦ
ꯎꯝ ꯁꯨꯃꯥꯏꯅ ꯇꯧꯍꯧꯔꯤꯗꯣ ꯌꯥꯝ ꯐꯔꯕꯅꯤ ꯍꯥꯏꯗꯤ ꯑ ꯌꯨꯝ ꯁꯥꯕ ꯍꯪꯒꯥ ꯂꯨꯍꯣꯡꯃꯒ ꯄꯨꯟꯕꯕꯁꯤꯗꯤ ꯋꯥꯒꯜꯂꯤꯗꯅ
ꯎꯝ
ꯑꯗꯨꯅ ꯃꯣꯏ ꯍꯥꯟꯅ ꯐꯤꯠꯇ ꯂꯣꯏꯔꯒ ꯂꯨꯍꯣꯡꯕ ꯈꯛꯀꯤ ꯃꯊꯥ ꯁꯥꯏꯗꯨꯣ ꯌꯥꯝ ꯐꯔꯕꯅꯤ
ꯎꯝ
ꯑꯗꯨꯅ ꯑꯗꯨ ꯑꯗꯨ ꯅꯨꯄꯥꯔꯣꯝꯒꯤꯗꯤ ꯌꯥꯝ ꯐꯔꯦ ꯅꯪꯒꯤꯗꯕꯨ ꯈꯔ ꯋꯥꯕꯩ ꯋꯥꯅꯤ
ꯑꯗꯨꯅꯦ ꯑꯩꯈꯣꯏꯒꯤꯗꯤ ꯏꯃꯨꯡꯖꯨ ꯂꯩꯇ ꯂꯩꯇ ꯀꯩꯅꯣ ꯇꯧꯖꯔꯤꯕꯅꯤ ꯃꯣꯏꯒꯤꯗꯤ꯫ ꯑꯗꯨꯝ ꯍꯥꯟꯅꯗꯒꯤ ꯃꯇꯤꯛ ꯆꯥꯅ ꯑꯗꯨꯝ ꯃꯁꯥꯒꯤ ꯁꯨꯝ ꯁꯦꯝꯗꯅ ꯁꯥꯗꯅ ꯌꯨꯝꯗꯩ ꯀꯩꯗꯩ ꯂꯣꯏ ꯂꯩꯔꯕꯅꯤꯅ ꯃꯣꯏꯒꯤꯗꯤ
ꯎꯝ ꯑꯗꯣ ꯅꯪꯁꯨꯀꯣ ꯃꯤꯅ ꯍꯦꯛ ꯌꯦꯡꯕꯗ ꯎꯒꯗꯕ ꯄꯣꯠꯇꯣ ꯍꯥꯞꯄ ꯃꯅꯨꯡꯒꯤ ꯃꯈꯨ ꯃꯇꯥꯗ ꯌꯥꯝꯅ ꯍꯥꯞꯄꯁꯨ ꯍꯥꯞꯄꯨꯔꯅꯨ ꯐꯤꯔꯣꯟ ꯆꯥꯔꯣꯟꯗꯤꯦ ꯌꯥꯝ ꯍꯦꯟꯅ ꯄꯨꯕꯗ ꯄꯨꯔꯨꯔꯅꯨ ꯋꯥ
ꯈꯪꯗꯦꯗ ꯏꯆꯦ ꯒ꯭ꯌꯥꯟ ꯇꯥꯗꯦ ꯑꯩꯁꯨ ꯑꯗꯨꯃꯥꯏꯅ ꯈꯜꯂꯦ ꯇꯞ ꯇꯥꯏꯝ ꯄꯨꯔꯒ ꯑꯩꯅ ꯀꯩꯁꯨ ꯂꯣꯏ ꯁꯦꯠꯄ ꯉꯝꯗꯧꯕꯁꯨ ꯅꯠꯇꯦꯗꯣ
ꯅꯠꯇꯦ ꯅꯠꯇꯦ ꯐꯅꯦꯛ ꯀꯌꯥ ꯌꯥꯎꯔꯛꯄ ꯑꯗꯨ ꯀꯌꯥ ꯌꯥꯎꯔꯛꯄ ꯀꯩꯁꯨ ꯊꯤꯅꯔꯣꯏ ꯈꯪꯉꯕ ꯐ꯭ꯔꯤꯖ ꯌꯥꯎꯔꯛꯄ꯭ꯔꯥ ꯋꯥꯁꯤꯡ ꯃꯦꯆꯤꯟ ꯌꯥꯎꯔꯛꯄ꯭ꯔꯥ ꯁꯤ ꯇꯧꯅꯅꯤ
ꯑꯗꯣ ꯏꯆꯦ ꯂꯨꯍꯣꯡꯕꯁꯤꯕꯨ ꯃꯤ ꯍꯥꯏꯅꯩ ꯆꯩꯒꯞꯀꯁꯨ ꯍꯥꯞꯅꯩ ꯍꯥꯏꯌꯦ
ꯍꯥꯝꯅꯩ ꯍꯥꯅꯩ ꯅꯨꯄꯥ ꯅꯨꯄꯥ ꯍꯣꯏ ꯍꯣꯏ ꯍꯣꯏ ꯍꯣꯏ ꯍꯣꯏ ꯐꯝ ꯊꯥ ꯆꯠꯄ
ꯑꯥ ꯑꯩꯗꯤ ꯈꯪꯗꯤꯌꯦ ꯑꯗꯨ ꯑꯩꯈꯣꯏ ꯏꯅꯝꯃꯥ ꯑꯃꯅꯅꯦ ꯇꯥꯛꯑꯝꯃꯦ ꯑꯩꯅ ꯀꯩꯅꯣ ꯂꯨꯍꯣꯡꯕꯗꯗꯤ ꯆꯄ ꯎ ꯎꯌꯥꯟ꯫ ꯀꯩꯒꯞ ꯑꯗꯨꯒꯨꯝꯕꯗꯤ ꯍꯥꯞꯅꯗꯦ꯫ ꯑ ꯅꯨꯄꯥ ꯃꯌꯃꯨꯛ ꯎꯍꯟꯕꯗꯤ ꯌꯥꯗꯦ ꯂꯣꯟꯅ ꯇꯧꯗꯣꯏꯅꯤ ꯆꯞꯁꯤꯟ ꯈꯣꯏꯖꯤꯟ꯫ ꯄꯥꯟꯅꯅꯕ ꯀꯥꯏꯅ꯫ ꯑꯗꯨꯃꯥꯏꯅ ꯍꯥꯏꯔ ꯑꯩꯅ ꯑꯁ ꯑꯗꯨꯏ ꯊꯕꯛꯇꯨꯗꯤ ꯑꯩꯅꯗꯤ ꯀꯃꯥꯏꯅ ꯇꯧꯔꯨꯅꯤ ꯅꯣꯏ ꯑꯥ ꯁꯤꯟꯕ ꯂꯥꯡꯕ ꯅꯣꯏꯅ ꯇꯧꯕ ꯇꯕꯅꯤ ꯃꯧ ꯅꯣꯏ ꯌꯥ
ꯑꯗꯣ ꯌꯥꯝ ꯔꯤꯛꯁ ꯂꯩꯕ ꯄꯣꯠꯅꯦꯕ꯫ ꯍꯥꯏꯗꯤ ꯄꯨꯔꯦꯅ ꯈꯜꯂꯨ ꯐꯝ ꯊꯥꯕ ꯁꯦ ꯅꯨꯄꯥ ꯃꯌꯨꯝ ꯂꯣꯏ ꯊꯣꯛꯂꯛ ꯌꯦꯡꯕꯅꯤ ꯍ ꯃꯔ ꯋꯥꯔꯠꯇ ꯇꯥꯔꯦꯑ ꯈꯜꯂꯣ ꯌꯥꯝ ꯆꯦꯛꯁꯤꯟꯅ ꯁꯤꯟꯅꯒꯗꯕ ꯃꯤ ꯑꯗꯨꯗ ꯌꯥꯝꯅ ꯁꯤꯗ ꯍꯥꯞꯈꯤ ꯐꯖꯅ ꯄꯨꯊꯣꯛꯀꯗꯕ ꯐꯖꯅ ꯁꯤꯗ ꯍꯥꯞꯈꯤ ꯀꯣꯅ ꯈꯪꯉꯦ ꯗꯅ ꯑꯗꯨꯒ ꯇ ꯇꯔ ꯍꯥꯇꯅꯕ ꯃꯐꯝ ꯈꯪꯅ ꯍꯥꯞꯀꯦ ꯍꯥꯏꯔꯗꯤ ꯑꯗꯨꯃꯥꯏꯅ ꯁꯤꯡꯅ ꯍꯥꯞꯀꯗꯕ
ꯑꯝ
ꯑꯗꯣ ꯑꯩꯅ ꯑꯣ ꯐꯅꯦꯛ ꯐꯤꯔꯣꯜ ꯍꯥꯞꯄꯗꯨꯗ
ꯎꯝ ꯌꯦꯄꯥ
ꯌꯦꯞꯁꯤꯜꯂꯝꯃꯣ ꯈꯕꯔꯅꯦ ꯌꯣꯝꯃꯒꯅ ꯑꯗꯨꯃꯥꯏꯅ ꯍꯥꯏꯌꯦ ꯈꯪꯗꯦꯗ ꯑꯣ ꯇꯧꯔꯤꯁꯦ ꯑꯩ ꯎꯝ ꯌꯥꯝ ꯅꯨꯡꯉꯥꯏ ꯒꯤ ꯏꯆꯦ ꯅꯅꯦ ꯃꯔꯨꯞ ꯑꯣꯟꯅꯁꯦꯅ ꯑꯩ ꯌꯥꯔꯛꯄꯁꯦ ꯌꯥꯝ ꯍꯔꯥꯎꯔꯦ ꯑꯗꯣ ꯑꯩ ꯏꯆꯦ ꯑꯗꯨꯃꯥꯏꯅ ꯇꯧꯔꯁꯦ ꯑꯩ ꯅꯣꯡꯃ ꯂꯥꯛꯈꯤꯒꯦ ꯏꯆꯦ ꯍꯣꯏ
ꯂꯥꯛꯑꯣ ꯂꯥꯛꯑꯣ
ꯋꯥꯔꯤ ꯋꯥꯇꯥꯏꯗꯣ ꯇꯧꯔꯁꯦ ꯑꯣ ꯉꯁꯤꯒꯤꯗꯤ ꯐꯔꯦ ꯐꯔꯦ ꯏꯆꯦ ꯑꯩ ꯊꯝꯃꯒꯦꯀꯣ
ꯍꯣꯏ ꯍꯣꯏ ꯍꯣꯏ
ꯎꯝ ꯊꯃꯦ ꯊꯝꯃꯦ ꯏꯆꯦ
ꯎꯝ